ꯍꯜꯂꯣ ꯀꯩꯗꯧꯔꯤꯅꯣ
ꯑꯁ ꯍꯧꯖꯤꯛꯇ ꯏꯔꯨ ꯇꯧ ꯉꯥꯏꯔꯤ
ꯅꯨꯡꯉꯥꯏꯔꯦ ꯅꯪꯗꯤ ꯍꯣ ꯑꯩꯁꯨ ꯏꯆꯦꯒ ꯇꯨꯝꯃꯤꯅꯤꯅꯦ ꯅꯣꯏꯃꯥꯁꯨ ꯐꯖꯅ ꯇꯨꯝꯃꯜꯂꯦ ꯑꯩꯁꯨ ꯇꯨꯝꯃꯒ ꯂꯩꯕꯅꯦ ꯑꯗꯨ ꯅꯪ ꯀꯣꯜ ꯇꯧꯔꯛꯀꯦ ꯍꯥꯏꯕꯗꯣ
ꯑꯣ ꯑꯣ
ꯄꯣꯊꯥꯔꯒ ꯂꯩꯔꯤꯅꯦꯗ
ꯊꯕꯛꯄꯨꯗꯤ ꯀꯩꯗꯧꯔꯦ
ꯊꯕꯛꯇꯤ ꯁꯤꯅꯦ ꯇꯨꯝꯃꯒ ꯍꯤꯞꯄꯒ ꯂꯩꯕꯁꯦ ꯑꯩꯒꯤ ꯊꯕꯛꯅꯦ ꯑꯗꯨꯗꯤ ꯍꯦꯟꯅ ꯑꯇꯣꯞꯄ ꯂꯩꯇꯦꯗ
ꯑ ꯅꯪ ꯏꯁ ꯄꯨꯟꯁꯤ ꯍꯥꯏꯕꯁꯤ ꯁꯤꯅꯤ
ꯑꯗꯨ ꯅꯨꯡꯉꯥꯏꯃꯟꯕꯒꯤ ꯁꯤ ꯇꯨꯝꯃ ꯂꯩꯕꯅꯦ ꯏꯆꯦꯈꯣꯏꯅꯤ ꯃꯥꯁꯨ ꯀꯟꯅ ꯇꯨꯝꯃꯒ ꯂꯩ ꯑꯩꯁꯨ ꯍꯧꯖꯤꯛ ꯀꯟꯅ ꯇꯨꯝꯃꯒ ꯂꯩꯕꯅꯦ
ꯎꯝ
ꯅꯣꯏꯗꯤ ꯀꯅꯥ ꯀꯅꯥ ꯑꯁ ꯑꯗꯨꯗꯤ ꯈꯪꯗꯦꯗ ꯑꯩꯁꯨ
ꯍꯧꯗ꯭ꯔꯤꯕꯣ
ꯍꯧꯗꯦ ꯌꯨꯝꯗ ꯑꯗꯨꯝ ꯂꯩꯔꯒꯦ ꯆꯥꯔꯒ ꯊꯛꯑꯒ ꯇꯨꯝꯃ ꯂꯩꯔꯒꯦ ꯈꯜꯂꯦ ꯁꯤꯅ ꯐꯔꯝꯗꯧ ꯃꯥꯜꯂꯦ ꯑꯗꯨꯒꯤꯅꯦꯗ
ꯌꯥꯝ ꯅꯨꯡꯉꯥꯏꯔꯦꯅꯦ
ꯅꯨꯡꯉꯥꯏꯔꯦ ꯀꯔꯤ ꯃꯊꯦꯜ ꯇꯧꯒꯦ ꯑꯌꯨꯛꯇꯤ
ꯌꯦꯟꯁꯥꯅꯤꯗ
ꯌꯥꯝ ꯍꯥꯎꯋꯦꯀꯣ ꯃꯤꯗꯤ ꯌꯦꯟꯁꯥꯒ ꯆꯥꯔꯒ ꯂꯩꯌꯦꯀꯣ
ꯈꯣꯏ ꯕ꯭ꯔꯗꯔ ꯑꯃꯅ
ꯑꯁ ꯅꯣꯏꯁꯦ ꯍꯧꯖꯤꯛꯀꯥꯟ ꯌꯥꯝ ꯌꯦꯟꯁꯥ ꯌꯥꯝ ꯆꯥꯕ ꯃꯥꯜꯂꯦꯀꯣ
ꯑꯗꯨꯝ ꯄꯨꯔꯛꯑꯗꯤ ꯑꯗꯨꯝ ꯅꯨꯡꯇꯤꯒꯤ ꯆꯥꯕ ꯌꯥꯏꯅꯦ
ꯅꯣꯏ ꯅꯨꯡꯇꯤꯒꯤ ꯆꯥꯔꯤꯔ ꯅꯠꯇ꯭ꯔꯥ ꯍꯞꯇꯥꯗ ꯀꯌꯥꯃꯨꯛꯀꯤ ꯆꯥꯕ꯭ꯔꯣ
ꯃꯣꯏ ꯃꯄꯨꯅ ꯄꯨꯔꯛꯑꯗꯤ ꯄꯨꯔꯛꯑꯦ ꯄꯨꯔꯛꯇ꯭ꯔꯗꯤ ꯆꯥꯗꯦ
ꯆꯥꯗꯦ ꯑꯣ ꯑꯩꯈꯣꯏ ꯏꯆꯦ ꯑꯩꯈꯣꯏꯑꯅꯤꯁꯨ ꯅꯍꯥꯟꯗꯣ ꯑꯣꯛꯁꯥꯗꯣ
ꯑꯥ
ꯀꯦꯖꯤ ꯇꯪꯈꯥꯏ ꯂꯩꯌꯦ ꯑꯗꯣ ꯎꯝ ꯆꯔꯥ ꯃꯔꯤꯒꯨꯝꯕ ꯆꯥꯏꯌꯦ ꯆꯥꯕ ꯉꯝꯗꯕꯒꯤ ꯑꯁ
ꯑꯁ ꯀꯩꯅꯣ ꯅꯪ ꯍꯟꯊꯔꯕꯣ ꯆꯥꯛ ꯆꯥꯕ
ꯆꯥꯛ ꯆꯥꯕ ꯀꯩꯅꯣ ꯇꯧꯕ ꯑꯩ ꯁꯛ ꯁꯛ ꯐꯖꯕꯁꯦ ꯑꯩꯒꯤ ꯀꯩꯅꯣ ꯑꯩꯅ ꯈ꯭ꯋꯥꯏꯗꯩ ꯄꯥꯝꯖꯕ ꯁꯕꯖꯦꯛꯅꯤꯅꯀꯣ
ꯑꯗꯨꯒꯤ ꯐꯖꯅꯤꯡꯉꯥꯏ ꯐꯖꯅꯤꯡꯉꯥꯏ ꯀꯟꯅ ꯍꯣꯠꯅꯔꯒ ꯂꯩ ꯍꯥꯏꯇꯥꯔꯦ
ꯅꯪ ꯑꯩ ꯑꯃꯨꯛ ꯎꯔꯗꯤ ꯉꯥꯎꯗꯧ ꯃꯥꯜꯂꯦꯀꯣ ꯏꯅꯥꯎ ꯅꯨꯄꯥ ꯑꯣꯏꯔꯁꯨ
ꯌꯥꯝ ꯅꯩꯕ ꯃꯥꯜꯂꯦ
ꯃꯥꯜꯂꯦꯀꯣ ꯃꯤ ꯃꯆꯥꯗꯤ ꯑꯁ ꯃꯤ ꯐꯖꯗ꯭ꯔꯗꯤ ꯌꯥꯗꯦꯅꯦ
ꯃꯤꯁ ꯌꯨꯅꯤꯚꯔꯁ ꯑꯣꯏꯔꯒ ꯊꯣꯛꯀꯦ
ꯑꯗꯨꯗꯩ ꯍꯦꯜꯂꯦꯗ ꯑꯗꯨꯗꯤ ꯀꯩꯁꯨ ꯅꯠꯇꯦꯗ ꯑꯩ ꯍꯦꯜ
ꯀꯣꯜ ꯇꯧꯕ ꯏꯀꯥꯏꯔꯦꯍꯦ ꯑꯗꯨ ꯌꯧꯔꯗꯤ
ꯃꯁꯛ ꯁꯛ ꯅꯠꯇꯦ ꯍꯧꯖꯤꯛꯇꯤ ꯐꯖ ꯊꯣꯛ ꯇ꯭ꯔꯤꯑꯕꯀꯣ ꯍꯥꯏꯕꯗꯤ ꯐꯖ ꯊꯣꯛꯅꯤꯡꯉꯥꯏ ꯀꯟꯅ ꯍꯣꯠꯅꯔꯤ ꯍꯥꯏꯕ ꯍꯧꯖꯤꯛ ꯐꯖꯕꯨꯗꯤ ꯐꯖꯗ꯭ꯔꯤꯑꯕꯀꯣ ꯍꯣꯠꯅꯔꯒ ꯂꯩ ꯐꯤꯒꯔꯕꯨꯗꯤ ꯄꯥꯛꯁꯦ ꯗꯥ ꯅꯪꯕꯨꯗꯤ ꯁꯦꯝꯗ꯭ꯔꯁꯨ ꯐꯖꯔ ꯂꯩꯔꯕꯅꯤꯅ ꯑꯩꯕꯨꯗꯤ ꯁꯦꯝꯗ꯭ꯔꯗꯤ ꯌꯥꯗꯦꯕ ꯈ꯭ꯔ ꯀꯩꯅꯣ ꯑꯩꯒꯤ ꯁꯛꯇꯣ ꯈ꯭ꯔ ꯄꯦꯁ ꯁꯤ ꯂꯩꯔꯁꯨ ꯈ꯭ꯔ ꯁꯦꯞ ꯏꯇꯥ ꯇꯥꯗꯕ ꯑꯃ ꯂꯩꯌꯦꯕ
ꯑꯩꯁꯨ ꯌꯥꯗ꯭ꯔꯦꯅꯦ ꯍꯟꯗꯛ ꯃꯔꯛ ꯄꯨꯛꯇ ꯆꯥꯎꯔ ꯂꯩꯔꯦ
ꯑꯁ ꯄꯨꯛ ꯆꯥꯎ ꯄꯨꯛ ꯆꯥ ꯄꯨꯛ ꯍꯥꯟꯅ ꯆꯥꯎꯔꯒ ꯍꯛꯆꯥꯡ ꯅꯣꯏꯔꯛꯇꯣꯏꯅꯦ ꯆꯥꯎꯍꯜꯂꯣ ꯆꯥꯎꯍꯜꯂꯣ
ꯌꯥꯗ꯭ꯔꯦꯅꯦ ꯄꯨꯛꯅ ꯈꯨꯠ ꯑ ꯌꯥꯝ ꯆꯥꯎꯋꯦ ꯈꯣ ꯈꯣꯡ ꯈꯨꯨꯠꯅ ꯏꯄꯤꯛ ꯄꯤꯛꯑꯦ ꯌꯥꯗ꯭ꯔꯦ
ꯑꯗꯨ ꯅꯣꯏꯔꯒ ꯐꯖꯔꯛꯇꯣꯏꯅꯦ ꯏꯃꯥꯇꯣꯟꯈꯣꯏꯗꯤ ꯀꯔꯤ ꯀꯔꯤ ꯊꯕꯛ ꯇꯧꯔ ꯂꯩꯕ꯭ꯔꯣ ꯑꯁ ꯅꯨꯡꯁꯤꯔꯦ ꯃꯤꯁ ꯇꯧꯔꯦ
ꯑꯦꯁ ꯑꯩꯅ ꯁꯤꯗ ꯋꯦꯠ ꯐꯤꯐꯇꯤ ꯅꯥꯏꯟ ꯀꯥꯔ ꯂꯩꯔꯝꯃꯦ
ꯂꯩꯔꯝꯃꯦ ꯑꯣ
ꯐꯤꯐꯇꯤ
ꯐꯔꯦꯅꯥ ꯑꯗꯨꯗꯤ ꯌꯥꯝ ꯋꯥꯡꯈ꯭ꯔꯦꯗꯅ ꯍꯣ ꯐꯔꯦꯅ ꯑꯗꯨꯗꯤ ꯑꯗꯣ ꯏꯃꯥꯇꯣꯟꯗꯣ
ꯎꯝ
ꯎꯗꯕ ꯀꯨꯏꯕꯒꯤ ꯅꯨꯡꯁꯤꯈ꯭ꯔꯦ ꯍꯥꯏꯕꯤꯌꯣꯀꯣ
ꯍꯥꯏꯔꯣꯏ
ꯑꯦ ꯀꯩꯅꯣ ꯑꯩ ꯂꯩꯃꯤꯟꯅꯕ ꯀꯥꯟꯗꯗꯤ ꯅꯨꯡꯁꯤꯕꯁꯦ ꯈꯔ ꯋꯥꯠꯄꯅꯦ ꯈꯔ ꯂꯥꯞꯄꯒ ꯈꯔ ꯂꯥꯞꯄꯒ ꯅꯨꯡꯁꯤꯕꯁꯦ ꯌꯥꯝ ꯍꯦꯟꯈ꯭ꯔꯦꯅꯦ ꯅꯣꯏꯕꯨꯁꯨꯅꯦ ꯅꯨꯡꯁꯤꯌꯦ ꯎꯗꯕꯗꯣ
ꯑꯥ
ꯑꯥ ꯑꯃꯗꯨꯗꯤ ꯁꯨꯇꯤ ꯍꯧꯔꯕꯣ ꯑ ꯃꯥꯁꯨ ꯍꯧꯔꯦ ꯃꯥ ꯏꯆꯦꯗꯨꯁꯨ ꯍꯧꯕꯒꯤ ꯉꯁꯤꯁꯦ ꯃꯥꯁꯨ ꯃꯥꯁꯨ ꯀꯟꯅ ꯃꯁꯛ ꯐꯖꯅꯤꯡꯉꯥꯏ ꯁꯦꯝꯃꯦ ꯍꯥꯏꯇꯥꯔꯦ
ꯑꯁ ꯃꯩꯅꯤꯀꯣ ꯃꯤ ꯃꯆꯥ ꯑꯅꯤꯗꯤ
ꯍꯣꯏ ꯏꯃꯥꯇꯣꯟꯗ ꯍꯥꯏꯈꯣ ꯑꯃꯅ ꯀꯟꯅ ꯅꯣꯏꯅꯤꯉꯥꯏ ꯁꯦꯝꯃꯒ ꯂꯩ ꯑꯃꯅ ꯈꯔ ꯀꯪꯉꯒ ꯐꯖꯅꯤꯡꯉꯥꯏ ꯁꯦꯝ ꯑꯁ ꯏꯆꯦ ꯑꯃ ꯑꯗꯨꯗꯤ ꯌꯥꯝ ꯅꯨꯡꯉꯥꯏꯕꯅꯦ ꯃꯁꯛ ꯐꯖꯅꯤꯡꯉꯥꯏ ꯏꯁꯤꯡꯗꯁꯨ ꯀ꯭ꯔꯤ ꯀ꯭ꯔꯤꯅꯣ ꯍꯥꯞꯄꯒ ꯊꯛꯑꯒ ꯂꯩꯔꯦ ꯍꯧꯖꯤꯛꯀꯥꯟꯗꯤ
ꯋꯥꯎ
ꯑꯗꯨꯅꯦ
ꯌꯥꯝꯅ ꯐꯦꯁꯤꯑꯦꯜ ꯆꯦꯟꯖ ꯇꯧꯅꯤꯡꯉꯦ ꯍꯥꯏꯔꯣ
ꯇꯣ ꯍꯣꯏꯅꯦ ꯈꯔ ꯀꯩꯅꯣ ꯊꯣꯛꯇ꯭ꯔꯗꯤ ꯌꯥꯗ꯭ꯔꯦꯅꯥ
ꯁꯦꯁ ꯁꯦꯝꯃꯣ ꯁꯦꯝꯃꯣ ꯍꯧꯖꯤꯛ ꯁꯦꯝꯗ꯭ꯔꯗꯤ ꯀꯩꯗꯧꯉꯥꯏ ꯁꯦꯝꯅꯤ
ꯑꯗꯨꯅꯦ ꯅꯣꯏꯕꯨꯁꯨ ꯃꯤꯁ ꯇꯧꯈ꯭ꯔꯦ ꯑꯩꯈꯣꯏꯅꯤꯁꯨ ꯌꯥꯔꯗꯤ ꯊꯣꯛꯑꯒ ꯅꯣꯏ ꯅꯣꯏꯒ ꯂꯩꯃꯤꯟꯅꯔꯁꯤꯔꯥ ꯈꯜꯂꯤꯅꯦ
ꯑꯁ ꯊꯣꯛꯎꯅꯨ ꯊꯣꯛꯎꯅꯨ ꯍꯥ
ꯍꯥꯟ ꯊꯕꯛ ꯐꯪꯈꯤꯒ꯭ꯌꯣ ꯊꯕꯛꯄꯨꯗꯤ ꯑꯥꯗ ꯂꯩꯒꯦꯔꯥ ꯑꯥꯗ ꯂꯩꯒꯦꯔꯥ ꯐꯪꯕꯨꯗꯤ ꯌꯥꯅꯕ ꯑꯗꯨꯝ ꯐꯪꯈꯤꯅꯤꯗꯕꯨꯗꯤ ꯀꯦꯝꯇ ꯈꯜꯂꯨꯔꯅꯨꯗ ꯑꯩꯈꯣꯏ ꯑꯅꯤ ꯃꯊꯪ ꯍꯞꯇꯥꯗꯁꯨ ꯀꯩꯅꯣ ꯇꯧꯕ ꯆꯠꯀꯅꯤꯕ
ꯑꯣ ꯐꯔꯦ ꯀꯥꯅꯣ ꯑꯗꯨꯗꯤ
ꯍꯣꯏ ꯅꯣꯏꯒꯤ ꯑꯉꯥꯡꯒꯨꯝꯕꯗꯤ ꯆꯥꯎꯔꯕ꯭ꯔꯣ ꯀꯃꯥꯏ ꯇꯧꯕ꯭ꯔꯣ
ꯑꯉꯥꯡ ꯆꯥꯎ ꯆ ꯆ ꯆ ꯆꯥꯎꯔꯦꯗꯥ
ꯑꯣ ꯐꯔꯦꯅꯥ
ꯀꯞꯄꯗꯤ ꯐꯖꯅ ꯀꯞꯄꯦ ꯍꯦ
ꯅꯪ ꯃꯥꯟꯕꯒꯤ ꯑꯣꯏꯔꯝꯃꯅꯤꯌꯦ
ꯇꯨꯝ ꯍꯣ ꯌꯥꯗ
ꯑꯩꯗꯤ ꯀꯞꯄꯤꯗꯣ ꯅꯪ ꯃꯥꯟꯕꯒ ꯑꯣꯏꯔꯝꯅꯤꯕ
ꯏꯁ ꯑꯩ ꯀꯞꯇꯦꯍꯦ ꯑꯩꯒꯨꯝꯕ ꯒ꯭ꯌꯥꯟ ꯇꯥꯕ ꯂꯩꯔꯝꯃꯣꯏ
ꯅꯪ ꯊꯥꯏꯅ ꯌꯥꯝ ꯀꯞꯄꯅꯦ
ꯅꯪ ꯅꯪ ꯅꯪꯅꯤꯅꯦ ꯗꯨꯗꯤ ꯋꯥꯔꯤ ꯇꯥꯏꯗꯣ ꯎꯕꯗꯥ
ꯑ ꯑꯩꯅ ꯀꯞꯄꯗꯤ ꯑꯗꯨꯕꯨꯗꯤ ꯀꯔꯤꯁꯨ ꯅꯠꯇꯦ ꯅꯪꯅ ꯍꯦꯟꯅ ꯀꯞ
ꯃꯤꯅ ꯀꯧꯔꯒ ꯃꯈꯣꯏ ꯍꯦꯛꯇꯥ ꯃꯈꯣꯟ ꯃꯈꯣꯟ ꯂꯣꯏ ꯂꯦꯡꯉꯒ
ꯑ ꯌ ꯌꯥꯗꯦ ꯊꯜꯂꯦꯗ ꯅꯪꯁꯨ ꯈꯪꯗꯦꯗ ꯅꯣꯏꯗꯤ ꯉꯁꯤ ꯀꯔꯤ ꯌꯦꯟꯁꯥꯡ ꯆꯥꯗꯧ ꯃꯥꯟꯕ꯭ꯔꯣ
ꯁꯤ ꯈꯪꯅꯤꯗꯥ
ꯑꯥ
ꯀꯩ ꯑꯦꯟꯖꯥꯡ ꯆꯥꯗꯣꯏꯅꯣ ꯈꯪꯗꯦ ꯑꯩ
ꯅꯪꯅ ꯊꯣꯡꯉꯤꯔꯣ ꯅꯠꯇ꯭ꯔꯒ ꯀꯅꯅꯥ ꯊꯣꯡꯂꯤꯔꯣ
ꯀꯣꯏ ꯏꯅꯦꯅ ꯊꯣꯡꯉꯤꯅꯦ
ꯑꯣ ꯅꯪꯁꯨ ꯈꯔ ꯌꯥꯎꯔ ꯊꯣꯡꯕꯤꯕ ꯌꯥꯗ꯭ꯔꯣ
ꯁ ꯑꯩꯅ ꯊꯣꯡꯉꯗꯤ ꯌꯥꯔ
ꯌꯥꯔ ꯂꯣꯏꯔꯦ ꯗ ꯗꯥꯎ ꯌꯥꯔꯣꯏ ꯊꯣꯡꯕ ꯇꯝꯕ ꯍꯧꯧꯔꯣ ꯊꯣꯡꯉꯒ ꯍꯥꯎꯕ ꯀꯁꯠꯇ ꯊꯣꯡꯉꯒ ꯆꯠꯂ ꯆꯥꯔꯣꯍꯦ
ꯎꯝ ꯎꯝ ꯊꯣꯡꯕꯗꯤ ꯍꯩ ꯗ ꯑꯩ ꯀꯣꯏꯕ ꯆꯠꯂꯦꯕ ꯑꯩꯅ ꯊꯣꯡꯉꯤꯅꯤꯅꯦ ꯏꯟꯁꯥꯡꯗꯣ
ꯁꯦꯁ ꯆꯥꯕꯕꯨ ꯌꯥꯕ꯭ꯔꯣ
ꯌꯥꯏꯅꯤ ꯃꯔꯣꯛ ꯃꯔꯣꯛ ꯃꯣꯔꯣꯛ ꯈꯨꯁꯥ ꯑꯗꯨꯒ
ꯀꯔꯤ ꯃꯊꯦꯜ ꯊꯣꯡꯕ꯭ꯔꯣ ꯅꯪꯅ
ꯕꯣꯏꯂꯔ ꯀꯦꯖꯤ ꯃꯉꯥ
ꯀꯦꯖꯤ ꯃꯉꯥ ꯊꯣꯡꯉꯦ ꯅꯊꯟꯗ ꯊꯣꯡꯉꯤꯕ ꯃꯥꯅꯕ ꯑꯃ ꯑꯣ ꯌꯥꯝ ꯊꯣꯡꯕ ꯃꯥꯅꯥ ꯀꯩꯅꯣ
ꯃ ꯃꯔꯣꯏꯒꯨꯝꯕ ꯃꯁꯂꯥꯒꯨꯝꯕ ꯀꯩꯅꯣ ꯇꯧꯕ
ꯑꯣ ꯑꯗꯨꯗꯤ ꯅꯣꯏ ꯀꯦꯖꯤ ꯃꯉꯥꯗꯨꯕꯨ ꯃꯤ ꯀꯌꯥꯝ ꯆꯥꯕ꯭ꯔꯣ
ꯎꯝ ꯇꯔꯥ ꯃꯔꯤ
ꯑꯣ ꯅꯍꯥꯟ ꯑꯩꯈꯣꯏ ꯏꯃꯥꯟꯅꯕꯤ ꯏꯃꯥꯟꯅꯕꯤ ꯑꯩꯅ ꯂꯨꯅ ꯇꯤꯟꯅꯕꯤ ꯏꯃꯥꯟꯅꯕꯤ ꯑꯅꯤꯗꯣ ꯈꯪꯉꯦꯅ ꯑꯗꯨ ꯌꯥꯝꯅ ꯂꯨꯅ ꯏꯃꯥꯟꯅꯕꯤ ꯏꯃꯥꯟꯅꯕꯤ ꯑꯅꯤꯗꯨ ꯑꯗꯨ ꯏꯃꯥꯟꯅꯕꯤ ꯑꯥ ꯃꯊꯛꯔꯣꯝꯗ ꯑꯃ ꯂꯩꯕꯗꯨꯒ ꯑꯩꯈꯣꯏ ꯃꯤ ꯃꯔꯤ ꯈꯇ ꯀꯤꯖꯤ ꯆꯥꯕꯅꯤꯅꯦ ꯑꯁ ꯈꯨꯍꯥꯎꯁꯤꯗꯤ ꯀꯥꯎꯕ ꯉꯝꯗꯦ ꯍꯥꯏꯗꯤ ꯍꯧꯖꯤꯛ ꯐꯥꯎ
ꯍꯣꯏ ꯉꯔꯥꯡ ꯉꯍꯥꯟ
ꯅꯨꯄꯤꯨ ꯅꯨꯄꯤ ꯅꯨꯄꯤ ꯇꯔꯨꯛꯅꯦ ꯑꯗꯨꯒ ꯅꯨꯄꯥ
ꯑꫭ ꯑꯁꯦꯡꯕ ꯑꯗꯨꯗꯤ ꯌꯥꯝꯃꯤꯅꯦ ꯑꯗꯨꯕꯨꯗꯤ ꯆꯥꯕ ꯌꯥꯝꯅ ꯀꯩꯅꯣ ꯇꯧꯒꯅꯤ
ꯑ ꯑꯌꯨꯛ ꯑꯃꯨꯛꯀ ꯍꯧꯒꯠꯂꯒ ꯀꯩꯅꯣ ꯑꯂꯨꯒ ꯅ꯭ꯌꯨꯇ꯭ꯔꯦꯂꯥꯒꯨꯝꯕ ꯑꯃꯒ ꯊꯣꯡꯉ ꯆꯥꯔꯦ
ꯆꯥꯔꯦ ꯑꯣ ꯑꯗꫭ ꯅꯣꯏ ꯀꯩꯅꯣ ꯇꯧ ꯇꯥꯗ꯭ꯔꯦꯕ ꯎꯝ ꯅꯣꯏ ꯑꯗꯨꯗ ꯗꯨꯝ ꯎꯝ ꯂꯦꯛꯏꯔꯣ ꯀꯃꯥꯏ ꯇꯧꯔꯤꯔꯣ ꯍꯜꯂꯛꯏꯔꯣ ꯂꯦꯛꯄ ꯑꯁ ꯅꯣꯏꯒꯤ ꯄꯨꯟꯁꯤꯗꯤ ꯅꯨꯡꯉꯥꯏꯔꯦꯍꯦ ꯀꯜꯂꯛꯏꯀꫭ
ꯐꯥꯔꯝ ꯍꯥꯎꯁꯇ ꯆꯠꯂꯒ ꯅꯣꯡ ꯐꯥꯗꯣꯛ ꯀꯣꯏꯔꯨꯁꯦ ꯍꯥꯏꯕꯒꯤꯅꯤꯗ
ꯅꯍꯥꯟ ꯅꯍꯥꯟꯋꯥꯏ ꯀꯩꯅꯣ ꯇꯧꯕꯗꯨꯔꯣ ꯅꯪ ꯆꯠꯈꯤꯕꯗꯨꯔꯣ
ꯅꯠꯇꯦꯍꯦ ꯉꯔꯥꯡ ꯅꯍꯥꯟ
ꯅꯠꯇꯦ ꯑꯩꯅ ꯍꯥꯏꯗꯤ ꯅꯍꯥꯟꯋꯥꯏꯁꯨ ꯅꯪ ꯑꯃꯔꯛ ꯆꯠꯂꯦꯅ ꯑꯗꯨꯔꯣꯝ
ꯅꯠꯇꯦꯍꯦ ꯅꯠꯇꯦ ꯅꯠꯇꯦ ꯅꯠꯇꯦ ꯑꯇꯣꯞꯄꯅꯦ ꯇꯣꯡꯉꯥꯜꯂꯦ
ꯑꯣ ꯑꯩꯗꯤ ꯑꯗꯨꯒ ꯃꯥꯟꯅꯕ꯭ꯔ‌ ꯈꯜꯂꯤꯅꯤꯗ ꯏꯆꯦ ꯍꯣꯏ ꯅꯣꯏꯗꯤ ꯀꯔꯤ ꯀꯔꯤ ꯊꯕꯛ ꯇꯧꯔꯒ ꯂꯩꯕ꯭ꯔꯣ ꯏꯆꯦꯛ ꯑꯃ
ꯑ ꯀꯩꯅꯣ
ꯍꫭꯏ ꯏꯆꯦ ꯑꯃꯗꯤ ꯐꯣꯟ ꯇꯧꯔ ꯂꯩꯌꯦ ꯏꯆꯦ ꯑꯃꯅ ꯑꯉꯥꯡ ꯂꯧꯔ ꯂꯩ ꯏꯅꯤꯅ ꯍꯧꯖꯤꯛ ꯐꯤ ꯇꯨꯔ ꯂꯩꯔꯦ
ꯕ꯭ꯔꯗꯔ ꯑꯅꯤꯅ ꯊꯕꯛ ꯆꯠꯈ꯭ꯔꯦ
ꯌꯥꯝ ꯅꯨꯡꯉꯥꯏꯕ ꯉꯥꯛꯇꯅꯤꯅꯦ ꯅꯣꯏꯗꯤꯀꯣ
ꯎꯝ ꯍꯣꯏꯗꯤ ꯕ꯭ꯔꯗꯔ ꯕ꯭ꯔꯗꯔ ꯑꯃ ꯊꯕꯛ ꯇꯧꯕꯗꯣ ꯑꯗꯨꯝ ꯅꯨꯡꯗꯥꯡ ꯍꯜꯂꯛꯑꯗꯤ ꯀꯩꯅꯣ ꯃꫭꯃꫭ ꯅꯠꯇ꯭ꯔꯗꯤ ꯑꯗꯨꯝ ꯌꯦꯟꯁꯥꯗꯤ ꯑꯗꯨꯝ ꯄꯨꯔꯛꯏꯗ
ꯑꯗꯨꯗꯤ ꯅꯣꯏꯁꯦ ꯑꯩ ꯆꯠꯈ꯭ꯔꯤꯕ ꯀꯩꯅꯣ ꯇꯧꯕ ꯀꯥꯟ ꯗ ꯅꯣꯏꯅ ꯑꯍꯥꯎ ꯑꯍꯥꯎꯕ ꯆꯥꯕ ꯋꯥꯔꯤꯅꯤꯅꯦ
ꯁꯥꯎ ꯌꯥꯗꯦꯍꯦ
ꯁꯥꯎ ꯌꯥꯗꯦ ꯑꯦ ꯏꯆꯦꯅꯁꯨ ꯑꯩꯉꯣꯟꯗ ꯐꯖꯅ ꯊꯥꯛꯑꯦꯍꯦ ꯆꯥꯕꯗꯒꯤ ꯊꯛꯄꯗꯒꯤ ꯑ ꯍꯩꯁꯨ ꯋꯥꯠꯇꯦ ꯆꯥꯛꯁꯨ ꯋꯥꯠꯇꯦ ꯁꯥꯏ ꯑꯁ ꯑꯩꯅ ꯏꯆꯦꯗ ꯑꯗꯨꯃꯥꯏꯅ ꯍꯥꯏꯕ ꯅꯍꯥꯟꯗꯤ
ꯌꯥꯅꯤ‌ ꯍꯥꯏ ꯃꯥꯟꯗꯦꯗ
ꯅꯍꯥꯟꯗꯤ ꯑ ꯑꯩꯈꯣꯏ ꯎꯝ ꯑꯥꯗ ꯂꯩꯕ ꯀꯥꯟꯗ ꯑꯆꯥꯠꯄꯣꯠꯒꯨꯝꯕ ꯁꯤ ꯂꯩꯔꯒ ꯑꯗꯨꯝ ꯍꯦꯛ ꯂꯩꯔ ꯆꯥꯗ꯭ꯔꯥ ꯍꯥꯏꯕꯗꯤ ꯀꯨꯏꯅ ꯊꯝꯗꯦꯅ
ꯑꯥ
ꯏꯆꯥ ꯏꯆꯦ ꯑꯅꯤꯈꯛ ꯂꯩꯕꯒꯤ ꯏꯆꯦꯗꯣ ꯑꯆꯥꯄꯣꯠ ꯌꯥꯝ ꯌꯥꯝ ꯊꯝꯂꯝꯃꯦꯕꯀꯣ ꯏꯊꯟꯇ ꯂꯩꯕꯒꯤ ꯆꯥꯅꯤꯡꯕ ꯐꯥꯎꯗꯕꯗꯣ ꯑꯣꯏꯈ꯭ꯔꯦꯕ
ꯎ ꯑ ꯑꯩꯁꯨ ꯑꯩꯁꯨ ꯑꯗꯨ ꯏꯅꯦꯒꯥ ꯆꯪꯕꯗꯨ ꯑꯗꯨ ꯑꯃꯟ ꯇꯧꯑꯦ
ꯍꯣꯏ ꯌꯥꯝ ꯊꯝꯃꯁꯨ ꯆꯥꯗꯦꯕ ꯑꯗꯨ ꯆꯥꯅꯤꯡꯉꯤ ꯅꯍꯟꯗꯤ ꯑꯥ ꯑꯗꯨ ꯂꯩꯕ ꯀꯥꯟꯗꯤ ꯆꯥꯅꯤꯡꯕꯗ ꯑꯗꯨꯝ ꯑꯗꯨꯝ ꯆꯥꯅꯤꯡꯕ ꯑꯗꯨꯝ ꯐꯥꯎꯕꯅꯦꯕꯥ ꯊꯨꯅ ꯍꯦꯟꯅ ꯍꯥꯎꯋꯦꯕ ꯍꯣꯏ ꯁꯤꯗꯤ ꯀꯅꯥꯁꯨ ꯃꯨꯟꯕꯤꯅꯤꯉꯥꯏ ꯂꯩꯗꯕꯒꯤ ꯑꯗꯨꯝ ꯊꯝꯃꯒ ꯂꯩꯔꯦ
ꯏꯟꯇꯔꯦꯁ ꯂꯩꯇ꯭ꯔꯦ ꯍꯥꯏꯕꯇ꯭ꯔꯣ
ꯍꯣꯏ ꯑꯦ ꯀꯩꯅꯣꯝꯇ ꯌꯥꯎꯗ꯭ꯔꯦꯕ ꯑꯆꯥꯄꯣꯠꯒꯨꯝꯕꯁꯨ ꯃꯍꯥꯎ ꯌꯥꯎꯗ꯭ꯔꯕ ꯃꯥꯜꯂꯦꯕ ꯃꯤ ꯑꯅꯤ ꯑꯍꯨꯝ ꯆꯥꯔꯗꯤ ꯅꯪꯅ ꯍꯦꯟꯒꯅꯤ ꯑꯩꯅ ꯍꯦꯟꯒꯥꯅꯤ ꯈꯟꯕꯤ ꯈꯔ ꯋꯥꯈꯜ ꯅꯨꯡꯉꯥꯏꯖꯕꯗꯨ ꯇꯧꯋꯦꯕ
ꯎꯝ ꯏꯆꯦ ꯑꯃ ꯑꯗꯨꯗꯤ ꯀꯩꯁꯨ ꯆꯥꯗ꯫ꯅꯤꯗ ꯆꯥꯄꯣꯠꯀꯨꯝꯕ
ꯍꯣꯏ ꯏꯆꯦ ꯑꯁꯤꯗꯤ ꯆꯥꯗꯦ ꯃꯥ ꯀꯟꯅ ꯃꯥꯁꯨ ꯃꯁꯛ ꯐꯖꯅꯤꯉꯥꯏ ꯁꯦꯝ ꯂꯩ
ꯃꯥꯁꯨ ꯁꯛ ꯐꯖꯕꯁꯦ ꯃꯥꯒꯤ ꯀꯩꯅꯣꯅꯦ
ꯎꯝ ꯐꯃꯨꯡꯗ ꯄꯨꯜꯂꯒ ꯅꯝꯐꯨ ꯏꯟꯁꯤꯜꯂꯣ
ꯆꯥꯛꯄꯨꯗꯤ ꯑꯩꯈꯣꯏꯅꯤ ꯑꯗꯨꯝ ꯆꯥꯏꯌꯦꯕꯀꯣ ꯃꯥꯅ ꯀꯩꯅꯣ ꯑꯥ ꯀꯩꯅꯣ ꯆꯥꯗꯕ ꯑꯗꯨꯒꯤꯅꯦꯗ ꯑꯆꯣꯠ ꯑꯄꯥꯏ ꯆꯥꯗꯕꯀꯣ ꯑꯩ ꯑꯗꯨꯒꯨꯝꯕꯅ ꯑꯩ ꯈꯔ ꯆꯥꯕ
ꯅꯣꯏꯔꯤꯕꯣ ꯍꯧꯖꯤꯐꯥꯎ
ꯏꯆꯦꯗꯨꯅꯣ ꯀꯪꯗꯦ ꯃꯥꯁꯦ ꯅꯣꯏꯕ꯭ꯔꯥ ꯀꯪꯕ꯭ꯔꯥ ꯊꯥꯏꯅꯗꯤ ꯍꯦꯟꯗꯦ ꯃꯥꯗꯤ ꯅꯣꯏꯔꯦ ꯍꯥꯏꯌꯦ ꯑꯩꯗꯤ ꯒ꯭ꯌꯥꯟ ꯇꯥꯗꯦ ꯃꯁꯥꯅꯗꯤ ꯃꯥ ꯅꯣꯏꯔꯦ ꯍꯥꯏꯗꯤ ꯍꯥꯏꯌꯦ ꯑꯩꯁꯨ ꯈꯪꯗꯦ
ꯂꯩꯒꯦ ꯍꯥꯏꯒꯦ
ꯑꯣ ꯍꯧꯖꯤꯛꯀꯥꯟ ꯑꯗꯨꯗꯤ ꯑꯣꯟꯗꯕ ꯃꯥꯜꯂꯦꯕꯣ ꯍꯥꯏꯕꯗꯤ ꯃꯥꯁꯨ ꯃꯥ ꯈꯔꯗꯤ ꯈꯪꯗꯦ ꯃꯥ ꯑꯩꯈꯣꯏ ꯅꯤꯁꯦ ꯕꯣ ꯍꯧꯖꯤꯛꯀꯥꯟ ꯀꯟꯅ ꯌꯦꯡꯉꯦꯕ
ꯑꯥ
ꯑꯗꯨꯒꯤ ꯇꯨꯝꯕ ꯆꯥꯕꯁꯦ ꯈꯔ ꯑꯥ ꯀꯩꯅꯣꯃꯠ ꯃꯇꯝꯁꯦ ꯆꯥꯡ ꯅꯥꯏꯗꯕꯒꯤ ꯈꯔ ꯀꯪꯉꯝꯕ꯭ꯔꯥꯕꯨꯗꯤ ꯈꯪꯗꯦ ꯑꯗꯨꯕꯨ ꯆꯥꯕꯕꯨꯗꯤ ꯌꯥꯝ ꯆꯥꯏ ꯑꯗꯨꯝ ꯕꯣꯜꯒꯤ ꯃꯇꯝꯅꯤꯅ